ꯇꯥꯏꯀꯣ ꯐꯝꯃꯒ ꯂꯥꯏꯔꯤꯅꯦ ꯅꯪꯗꯤ
ꯑꯩꯁꯦ ꯐꯝꯃꯒ ꯂꯩꯌꯦ ꯐꯝꯃꯟꯗꯅ ꯌꯥꯗ꯭ꯔꯦ
ꯐꯝꯃꯟꯕꯁꯨ ꯌꯥꯗꯕꯅꯦ
ꯑꯗꯨꯅꯦ ꯉꯁꯥꯏ ꯍꯩ ꯃꯍꯤ ꯊꯛꯂꯨꯕꯒꯤ ꯑꯁ ꯂꯣꯏꯔꯦ ꯄꯨꯔꯥ ꯊꯟꯒꯠꯈ꯭ꯔꯦ
ꯑꯗꯨꯗꯤ ꯂꯦꯞꯄꯣ ꯊꯟ ꯊꯜꯂ ꯀꯥꯟꯗ ꯐꯝꯃꯗꯤ ꯑꯁ ꯅꯄꯨꯛꯇꯣ ꯄꯣꯈꯥꯏꯔꯛꯀꯅꯦꯕ
ꯂꯦꯞꯄꯁꯨ ꯇꯟꯕ ꯐꯝꯕꯁꯨ ꯐꯝꯗꯦꯈ꯭ꯔꯕ ꯑꯗꯨꯒꯤ ꯄꯥꯏꯔꯒꯦ
ꯉꯁꯥꯏꯗꯣ ꯏꯅꯥꯎꯅꯨꯄꯤꯅ ꯄꯤꯔꯛꯄ ꯀꯩꯅꯣꯗꯣ ꯎꯁꯣꯏꯗꯣ ꯂꯧꯔꯨꯔꯦ
ꯅꯨꯡꯉꯥꯏꯔꯦꯅꯦ
ꯅꯪꯁꯨ ꯆꯥꯅꯤꯡꯕ꯭ꯔꯣ
ꯈꯨꯟꯗꯒꯤꯔꯥ ꯆꯥꯅꯤꯡꯉꯤꯅꯦ ꯆꯪ ꯆꯥꯕ ꯐꯪꯗꯕꯩꯅꯦ
ꯎꯇꯤ ꯆꯥꯕ ꯎꯁꯣꯏꯗꯣ ꯑꯗꯨ ꯄꯤꯔꯛꯑꯦ
ꯍꯨꯡ ꯐꯩꯅꯦ
ꯑꯩꯈꯣꯏꯗꯤ ꯑ ꯌꯨꯝ ꯌꯨꯝꯗ ꯀꯩꯅꯣ ꯒꯥꯔꯤ ꯐꯖꯅ ꯆꯠꯇꯕꯒꯤꯀꯣ ꯑꯗꯨ ꯊꯥꯔꯛꯄꯁꯨ ꯐꯪꯗꯦ ꯌꯨꯝꯗꯁꯨ ꯍꯧꯗꯝꯅꯤꯅ
ꯍꯣꯔꯦꯟ ꯕꯖꯥꯔ ꯊꯣꯔꯛꯀꯦꯔꯥ ꯑꯩ ꯄꯤꯕꯤꯔꯒꯦ
ꯏꯀꯥꯏꯍꯦ
ꯑꯩꯗꯣ ꯏꯃꯥꯅꯕꯤ ꯏꯃꯥꯟꯅꯕꯤ ꯏꯀꯥꯏꯅꯤꯉꯥꯏ ꯂꯩꯇꯦ ꯏꯃꯥꯟꯕꯤ ꯑꯃꯒꯤꯁꯨ ꯄꯤꯈ꯭ꯔꯦꯀꯣ ꯑꯗꯨꯒ ꯗꯗꯥ ꯑꯃꯒꯤꯁꯨ ꯄꯤꯕꯤꯈ꯭ꯔꯦ
ꯑꯥ ꯑꯁ ꯅꯪꯅꯤ ꯅꯪꯅꯤ ꯂꯩꯔꯝꯃꯔꯣꯏꯌꯦ ꯑꯗꯨꯗꯤ ꯃꯤ ꯃꯌꯥꯝꯒꯤ ꯄꯤꯔꯗꯤ ꯑꯃꯨꯛ ꯑꯩꯒꯤ
ꯑꯩꯒꯤ ꯑꯍꯨꯝ ꯂꯩꯌꯦ ꯑꯩꯒꯤ ꯑꯍꯨꯝ ꯂꯩꯌꯦ ꯪꯅꯉꯣꯜꯗ ꯑꯃ ꯄꯤꯔꯗꯤ ꯑꯊꯟꯗ ꯆꯥꯕ ꯉꯝꯃꯣꯏꯍꯦ ꯎꯁꯣꯏꯗꯣ ꯌꯥꯝ ꯆꯥꯎꯋꯦꯕ
ꯑꯣ ꯅꯊꯟꯗ ꯂꯩꯕ꯭ꯔꯥ
ꯑꯥꯎ ꯏꯊꯟꯇ ꯂꯩꯌꯦ
ꯑꯣ
ꯀꯥꯡꯁꯨ ꯆꯥꯒꯦ ꯇꯧꯕ ꯍꯋꯥꯏꯊ꯭ꯔꯥꯛꯒ ꯍꯋꯥꯏ ꯊ꯭ꯔꯥꯗꯨꯒ ꯀꯨꯀꯔꯗ ꯀꯥꯝꯃꯣꯒꯣ ꯀꯪꯅ ꯃꯦꯠꯂꯒ
ꯑꯥ
ꯃꯅꯥ ꯃꯁꯤꯡꯗꯣ ꯑꯁꯣꯝꯗꯒꯤ ꯂꯩꯔꯨꯒꯦ ꯇꯧꯕꯅꯦꯕ ꯊꯣꯛꯄ ꯅꯪꯗꯦꯅꯦ
ꯑꯆꯧ ꯑꯥ ꯎꯁꯣꯏ ꯑꯆꯧꯕꯗꯨꯔꯥꯕꯥ
ꯍꯣꯏ ꯃꯪꯒꯟ ꯃꯔꯨꯗꯣ ꯑꯗꯨꯗꯣ ꯇꯤꯡꯉꯒ ꯊꯝꯒꯗꯕꯅꯦꯕ ꯍꯣꯏ ꯍꯋꯥꯏ ꯅꯠꯇꯕ
ꯎꯁꯣꯏꯗꯨꯕ
ꯑꯥ ꯏꯁꯣꯏꯗꯣ ꯎꯁꯣꯏꯗꯣ ꯀꯨꯀꯔꯗ ꯀꯥꯝꯃꯒꯀꯣ ꯍꯋꯥꯏ ꯁꯥꯥꯗ ꯋꯥ
ꯍꯥ ꯅꯗꯤ ꯑꯩ ꯑꯥ
ꯑꯥꯃꯦꯠꯄꯗ ꯎꯝ ꯑꯝ ꯅꯦꯠꯈꯥꯏꯔꯒ ꯅꯦꯠꯈꯥꯏꯈ꯭ꯔꯦ ꯍꯥꯏꯕ ꯃꯇꯨꯡꯗ ꯎꯁꯣꯏꯗ ꯑꯃꯨꯛ ꯊꯥꯗꯔꯒ ꯃꯦꯠꯇꯣꯏꯕ ꯀꯪꯂ ꯃꯦꯠꯇꯣꯏꯕ
ꯆꯥꯛ ꯌꯦꯟꯁꯥꯡ ꯊꯣꯡꯁꯨ ꯐꯖꯅ ꯍꯩꯗꯧ ꯃꯥꯜꯂꯦ
ꯇꯝꯕꯤꯒꯦ ꯍꯥꯏꯗꯨꯗꯤ
ꯏꯅꯝꯃꯒꯤ ꯑꯣ ꯏꯅꯝ ꯃꯥꯒꯤ ꯂꯧꯔꯒꯦ ꯑꯗꯨꯗꯤ
ꯑꯗꯨꯗꯤ ꯌꯥꯔꯦ ꯔꯤꯖꯥ ꯇꯧꯔꯦ ꯍꯦꯍꯦꯍꯦ ꯌꯥꯝ ꯂꯥꯏꯕꯅꯦ ꯀꯨꯀꯔꯗ ꯐꯠ ꯂꯥꯎꯅ ꯀꯥꯝꯒꯗꯧꯕꯗꯨ ꯀꯩꯅꯣꯒꯤ ꯐꯂꯤꯝꯗꯣ ꯈꯪꯕ꯭ꯔꯣ ꯑꯥ ꯁꯣꯅꯤꯌꯥꯒ ꯒꯨꯡꯒ ꯁꯨꯅ꯭ꯌꯥꯒ ꯒꯨꯡꯒ ꯀꯣ ꯑꯗꯨꯒꯤ ꯐ꯭ꯂꯤꯝ ꯑꯃ ꯂꯩꯕꯅꯦ ꯁꯣꯅꯤꯌꯥꯗꯣ ꯂꯩꯁꯥꯔꯤꯉꯩꯗꯗꯤ ꯌꯥꯝ ꯊꯕꯛ ꯐꯕ ꯁꯥꯕ ꯑꯗꯨꯒ ꯌꯨꯝ ꯄꯥꯟꯈ꯭ꯔꯕ ꯃꯇꯨꯡꯗꯗꯤ ꯃꯥꯗꯣ ꯇꯟꯈ꯭ꯔꯕ ꯍꯋꯥꯕꯗꯣ ꯑꯗꯨꯒ ꯊꯦꯡꯅ ꯍꯧꯒꯠꯂꯒ ꯒꯨꯝꯅ ꯌꯦꯟꯁꯥꯡ ꯊꯣꯡ ꯃꯥꯅ ꯑꯁ ꯆꯥꯛ ꯌꯦꯟꯁꯥꯡ ꯊꯣꯡꯁꯦ ꯀꯌꯥꯝ ꯋꯥꯔꯗꯅ ꯇꯤꯝꯃꯣꯅ ꯐꯠ ꯂꯥꯎꯅ ꯑꯥ ꯀꯣꯀꯔꯗ ꯀꯥꯝꯃꯨ ꯀꯩꯅꯣ ꯍꯥꯏꯔꯒ ꯒꯨꯝꯅ ꯐꯠ ꯂꯥꯎꯅ ꯀꯥꯝꯕꯨꯨ ꯀꯌꯥꯝ ꯀꯨꯏꯔꯦꯗꯅ ꯍꯥꯏ ꯀꯥꯝ ꯈꯤꯕꯗꯣ ꯑꯗꯣ ꯐ꯭ꯂꯤꯝꯗꯣ ꯃꯃꯤꯡ ꯌꯥꯝ ꯆꯠꯄꯅꯦ
ꯑꯩꯗꯤ ꯈꯪꯍꯧꯗ꯭ꯔꯦ ꯑꯩꯁꯨ ꯃꯤꯇꯩꯒꯤ ꯐꯤꯂꯝꯗꯣ ꯐꯖꯅ ꯌꯦꯡꯉꯦꯕ ꯑꯗꯨ ꯆꯤꯊꯔꯝꯕ ꯃꯥꯜꯂꯦ ꯑꯗꯨ ꯐꯤꯂꯝꯗꯣ
ꯂꯤꯡ ꯊꯥꯔꯛꯀꯦ ꯍꯨꯔꯦꯟ ꯌꯦꯡꯉꯣ ꯉꯁꯤ ꯀꯪꯂꯥ ꯆꯠꯄꯒꯤ ꯑꯁ ꯐꯣꯇꯣ ꯃꯌꯥꯝꯗꯤ ꯂꯣꯏꯔꯦ
ꯁꯨꯔꯁ ꯀꯣꯜ ꯇꯧꯔꯝꯅꯦ
ꯀꯩ ꯌꯥꯏꯅꯣ
ꯁ꯭ꯇꯣꯔꯦꯖ ꯐꯨꯜ ꯇꯧꯔꯝꯅꯤꯕ ꯐꯣꯇꯣ ꯃꯌꯥꯝꯗꯣ
ꯍꯣꯏ ꯑꯩꯗꯤ ꯁ꯭ꯇꯦꯇꯁ ꯌꯦꯝꯕꯅꯦꯕ ꯈꯣꯏꯒꯤ ꯃꯃꯥꯇꯣꯟꯒꯤ ꯃꯆꯥꯁꯤꯡ ꯑꯣꯏꯗꯣꯏꯅꯦꯕ ꯍꯣꯏ ꯆꯤꯆꯦ ꯍꯣꯏ ꯑꯣꯏꯗꯣꯏꯅꯦꯕ ꯍꯣꯜ ꯐꯦꯃꯤꯂꯤ ꯀꯪꯂꯥꯗ ꯑꯥꯏꯁ ꯀ꯭ꯔꯤꯝ ꯆꯥꯔꯒ ꯂꯦꯜꯂꯦ ꯍꯥꯏ ꯉꯁꯤ ꯍꯣꯏ ꯑꯩꯒ ꯂꯩꯃꯤꯟꯅꯗꯦꯕ ꯃꯣꯏꯗꯤ
ꯎꯝ
ꯃꯣꯢꯗꯣ ꯑꯥ ꯀꯩꯅꯣꯒꯤ ꯁꯦ ꯑꯩꯒ ꯑꯩꯒꯗꯤ ꯌꯥꯝ ꯂꯥꯞ ꯅꯕꯗꯤ ꯅꯠꯇꯦꯕꯀꯣ ꯗꯨ ꯑꯣꯔꯁꯨ ꯑꯩꯒ ꯂꯩꯃꯤꯟꯅꯗꯕ ꯈꯣꯏ ꯏꯃꯥꯟꯅꯕꯤ ꯑꯍꯨꯝꯕꯨꯗꯤ ꯂꯩꯌꯦꯕ ꯑꯗꯨ ꯔꯨꯝ ꯇꯣꯉꯥꯟ ꯇꯣꯉꯥꯂꯦꯕ ꯈꯣꯏꯒꯤ ꯆꯥꯕ ꯃꯇꯝꯗꯗꯤ ꯄꯨꯟꯅ ꯆꯥꯃꯤꯟꯅꯕ ꯏꯊꯟꯗ ꯂꯩꯇꯦꯗ ꯔꯨꯝꯗꯤ ꯏꯊꯟꯇꯒꯤꯅꯦꯕ ꯑꯗꯨꯕꯨ ꯏꯃꯥꯟꯅꯕꯤ ꯑꯃꯖꯨ ꯏꯃꯥꯟꯅꯕꯤ ꯑꯅꯤ ꯂꯩꯌꯦ
ꯎꯝ
ꯌꯥꯝ ꯅꯨꯡꯉꯥꯏꯈ꯭ꯔ ꯖꯥꯠꯅꯤꯗ ꯃꯣꯏ ꯑꯅꯤ ꯂꯩꯕꯒꯤ ꯑꯩꯗꯣ ꯍꯥꯏꯗꯤ ꯇꯟꯕ ꯀꯥꯟꯗ ꯃꯣꯏꯅꯤꯁꯦ ꯊꯨꯡꯍꯟꯗꯣꯏꯅꯦꯕ
ꯑꯁ ꯅꯨꯡꯉꯥꯏ
ꯍꯧꯒꯠꯂꯒ ꯏꯔꯨꯔꯒ ꯆꯥꯕ ꯅꯨꯡꯉꯥꯏꯖꯈ꯭ꯔꯦ
ꯑꯥ ꯑꯁ ꯑꯩꯗꯤ ꯢꯇꯣꯝꯗꯅꯤ ꯍꯧꯖꯤꯛ ꯏꯅꯥꯎꯅꯨ ꯅꯨꯄꯤ ꯂꯩꯔꯦꯕ ꯏꯅꯥꯎ ꯅꯨꯄꯤ ꯂꯩꯔꯤꯉꯩꯗꯗꯤ ꯆꯥꯛ ꯢꯟꯁꯥꯡ ꯊꯣꯡꯕ ꯃꯥꯅ ꯈꯔ ꯈꯔ ꯃꯇꯦꯡ ꯄꯥꯡꯕꯤꯌꯦꯕ ꯑꯩꯅ ꯊꯣꯡꯗ꯭ꯔꯁꯨ ꯃꯥꯅ ꯑꯗꯨꯝ ꯊꯣꯡꯕꯤꯕꯗꯣ ꯃꯥ ꯃꯨꯛ ꯆꯠꯈ꯭ꯔꯗꯤ
ꯑꯍꯥꯎ ꯑꯍꯥꯎꯕ ꯊꯣꯡꯕꯤꯌꯣ ꯍꯥꯏꯌꯣ
ꯑꯥ ꯃꯔꯛ
ꯀꯩꯅꯣꯗꯣ ꯑꯥ ꯈꯥꯃꯦꯟ ꯑꯁꯥꯡꯕꯗꯣ ꯑꯗꯨꯗꯣ ꯆꯥꯅꯤꯡꯉꯦ ꯆꯝꯐꯨꯠ ꯀꯨꯝꯕ ꯍꯣꯏ ꯑꯩ ꯑꯗꯨꯗ ꯆꯝꯐꯨꯠ ꯍꯥꯏꯗꯤ ꯆꯥꯛꯀ ꯀꯥꯃꯤꯟꯅꯔ ꯆꯥꯕꯅꯦꯕ ꯕꯦꯂꯦꯟꯗ꯭ꯔꯤꯗꯨꯁꯨꯅꯦ ꯑꯥ ꯀꯨꯀꯔꯒ ꯃꯊꯛꯇ ꯑꯥ ꯍꯥꯞꯄꯒ ꯀꯥꯝꯕ ꯈꯣꯏ ꯁꯨꯃꯥꯏꯅ ꯆꯥꯅꯩꯌꯦꯕ ꯍꯥꯏꯗꯤ ꯍꯟꯗꯛ ꯇꯒꯦꯁ ꯁ꯭ꯇꯥꯢꯜ ꯑꯃꯅꯦꯅ
ꯎꯝ
ꯆꯥꯛ ꯃꯊꯛꯇ ꯍꯦꯛꯇ ꯍꯥꯞꯄꯒ ꯀꯥꯝꯃ ꯆꯥꯏꯕ ꯍꯥꯎꯕꯗꯨ ꯂꯣꯏꯔꯦ ꯆꯝꯐꯨꯠ ꯍꯥꯏꯔꯗꯤ ꯑꯩꯈꯣꯏꯗꯤ ꯎꯁ
ꯀꯩꯅꯣ ꯑꯈꯥꯕꯗꯨꯅ ꯍꯦꯟꯅ ꯍꯥꯎꯋꯦ ꯑꯩꯒꯤꯗꯤ
ꯑꯣ ꯑꯈꯥꯕꯗꯣ ꯏꯃꯥꯟꯅꯕꯤꯅ ꯍꯥꯏꯕ ꯃꯥꯗꯤ ꯅꯣꯏꯕꯅꯤꯅꯀꯣ ꯃꯥꯒꯤꯗꯤ ꯑꯈꯥꯕꯗꯣ ꯁꯅꯥꯅꯤ ꯁꯅꯥ ꯍꯥꯏ ꯑꯥ ꯁꯅꯥꯗꯨꯗꯤ ꯈꯔ ꯇꯥꯡꯉꯦ ꯍꯥꯢ ꯑꯗꯨꯅ ꯆꯠꯈꯔꯕꯣ ꯑꯗꯨꯒꯤ ꯀꯥꯢ ꯆꯠꯈ꯭ꯔꯤꯕ
ꯑꯗꯣ ꯌꯥꯝ ꯆꯥꯕꯗꯤ ꯌꯥꯗꯦ ꯑꯩꯗꯤ ꯏꯁꯥ ꯄꯥꯕꯅꯤꯅꯀꯣ
ꯍꯣꯢ ꯍꯥ
ꯀꯣꯛ ꯉꯥꯎꯁꯤꯜꯂꯛꯄ ꯀꯩ ꯀꯩ ꯕꯤ ꯄꯤ ꯂꯣ ꯇꯧꯕ ꯃꯥꯜꯂꯦꯕ ꯑꯗꯣ ꯌꯥꯝ ꯆꯥꯁꯤꯜꯂꯗꯤ
ꯎꯝ ꯅꯣꯏꯕ꯭ꯔꯥ ꯀꯪꯕ꯭ꯔꯥ
ꯑꯁ ꯑꯩ ꯄꯤꯛꯇ꯭ꯔꯨ ꯄꯤꯛꯄꯅꯦ
ꯑꯩꯒ ꯆꯞ ꯃꯥꯟꯅꯔꯦꯅꯦ ꯑꯗꯨꯗꯤ
ꯅꯪ ꯋꯤꯛ
ꯍꯣꯔꯦꯟꯗꯤ ꯀꯩ ꯢꯟꯁꯥꯡ ꯊꯣꯡꯗꯣꯏꯅꯣ ꯑꯩ ꯋꯦꯠꯇꯣ ꯐꯣꯔꯇꯤ ꯐꯣꯔꯇꯤ ꯊ꯭ꯔꯤ ꯍꯥꯐ
ꯐꯣꯔꯇꯤ ꯊ꯭ꯔꯤ ꯍꯥꯥꯐ ꯑꯁ ꯑꯩ ꯑꯩ ꯐꯣꯔꯇꯤ ꯇꯨꯔ ꯐꯣꯔꯇꯤ ꯇꯨ ꯌꯧꯗꯕ꯭ꯔꯗꯤ ꯇꯧꯕꯅꯤ ꯍꯥꯍꯥ ꯑꯥ ꯐꯣꯔꯇꯤ ꯇꯨꯔ ꯐꯣꯔ
ꯅꯍꯥꯟ ꯑꯣꯟꯕꯗꯣ
ꯑꯩꯩꯅ ꯄꯤꯛꯑꯦ ꯍꯥꯏ ꯀꯥꯟꯗ ꯅꯪ ꯑꯃꯨꯛ ꯄꯤꯛꯁꯤꯜꯂꯕ
ꯑꯥ ꯇꯦꯟꯁꯨ ꯇꯦꯜꯂꯦ ꯃꯆꯥꯅꯦ ꯑꯩꯗꯤ ꯄꯤꯛꯇ꯭ꯔꯨ ꯄꯦꯇꯋꯥꯟ
ꯑꯗꯨꯗꯗꯤꯀꯣ ꯄꯤꯛ ꯑꯄꯤꯛꯄ ꯃꯤꯁꯤꯅꯅꯦ ꯁꯤꯠꯂꯕꯅꯦ ꯑꯆꯧꯕ ꯃꯤꯁꯦ ꯁꯤꯠ ꯇ꯭ꯔꯕꯅꯦ ꯑꯄꯤꯛꯄ ꯃꯤꯁꯦ ꯑꯄꯤꯛꯄ ꯃꯤꯁꯦ ꯃꯒꯨꯟ ꯂꯩꯕꯅꯦ
ꯅꯪꯁꯤ ꯌꯥꯝ ꯆꯤꯠꯂꯝꯗꯧ ꯃꯥꯜꯂꯦ ꯂꯦ ꯑꯗꯨꯗꯤ ꯅꯨꯄꯥꯒ ꯀꯣꯏꯇꯥꯟ ꯅꯠꯇꯦ ꯅꯨꯄꯥꯒ ꯀꯣꯏ ꯇꯥꯟ ꯇꯥꯟꯅꯗꯣ ꯃꯥꯜꯂꯦꯕ
ꯅꯨꯄꯥꯥꯅꯗꯤ ꯀꯣꯏꯇꯥꯟ ꯇꯥꯟꯅꯗꯦꯗ ꯅꯨꯄꯥ ꯀꯣꯏꯇꯥꯟ ꯇꯥꯟꯅꯥꯔꯗꯤ ꯂꯣꯏꯔꯦ ꯀꯟꯅꯥꯅꯦꯕ ꯅꯨꯄꯥ ꯇꯥꯟꯅꯕꯤꯗꯦ ꯅꯨꯄꯤꯅꯗꯤ ꯇꯥꯟꯅꯩꯀꯣ ꯅꯨꯄꯤꯅꯗꯤ ꯇꯥꯟꯅꯩꯕ ꯅꯨꯄꯥꯅꯗꯤ ꯇꯥꯟꯅꯕꯤꯗꯦ
ꯂꯣꯏꯔꯦ ꯁꯤꯗꯤ
ꯅꯪꯁꯨ ꯇꯥꯟꯅꯔꯝꯅꯤꯗ ꯑꯄꯤꯛꯄ ꯃꯤꯁꯦ ꯀ꯭ꯌꯨꯠ ꯑꯣꯏꯕꯅꯦ ꯀ꯭ꯌꯨꯠ
ꯑꯁ ꯑꯩꯗꯤ ꯀ꯭ꯌꯨꯠ ꯑꯣꯏꯗꯦꯗ
ꯑꯄꯤꯛꯄ ꯃꯤ ꯀꯨꯔꯤꯌꯟꯒꯤ ꯃꯤ ꯑꯦꯛꯇꯔ ꯑꯦꯛꯇ꯭ꯔꯦꯁ ꯐꯥꯎ ꯌꯦꯡꯉꯨꯅꯦ ꯑꯦꯛꯇꯔꯁꯤꯡꯅ ꯑꯦꯛꯇ꯭ꯔꯦꯁ ꯑꯄꯤꯛꯄ ꯄꯥꯝꯃꯤꯗꯣ
ꯑꯗꯨꯝ ꯃꯣꯏꯗꯤ ꯑꯥꯏ ꯄꯤꯛꯔꯒ ꯉꯧꯔꯣꯛ ꯉꯧꯔꯒ ꯀ꯭ꯌꯨꯠ ꯇꯧꯋꯤꯗꯅ ꯑꯩꯗꯤ ꯑꯗꯨ ꯅꯠꯇꯦꯕ ꯄꯤꯛꯇ꯭ꯔꯨ ꯄꯤꯔꯒ ꯃꯨꯛꯁꯨꯛ ꯃꯨꯔꯒ ꯑ ꯎꯔꯤꯡ ꯉꯥꯛꯇ ꯊꯣꯛꯑꯦꯕ ꯀꯥꯏꯗꯩ ꯁꯤꯠꯇꯧꯔꯤꯒꯦ ꯑꯗꯨꯅ
ꯑꯩꯅ ꯅꯍꯥꯟ ꯊꯦꯡꯅꯕꯗ ꯌꯥꯝ ꯐꯖꯍꯧꯕꯅꯦ
ꯑꯩꯁ ꯂꯣꯏꯔꯦ ꯃꯤ ꯑꯣꯅꯥꯗꯦꯀꯣ
ꯑꯣꯟꯅꯗꯦ ꯑꯣꯟꯅꯗꯦ ꯐꯖꯍꯧꯕꯅꯦ ꯅꯪꯗꯣ
ꯅꯪꯅ
ꯐꯖꯕ ꯍꯥꯏꯁꯦ ꯃꯥꯏꯗ ꯅꯠꯇ꯭ꯔꯦꯅꯦ ꯍꯟꯗꯛꯇꯤ ꯐꯖꯕ ꯍꯥꯏꯁꯦ ꯊꯃꯣꯏꯗ ꯑꯣꯏꯔꯝꯃꯦ ꯍꯣꯏ ꯃꯥꯏꯗ ꯑꯣꯏꯔꯝꯗ꯭ꯔꯦ ꯍꯟꯗꯛꯇꯤ ꯏꯁꯇ꯭ꯔꯣꯕꯦꯔꯤ ꯏꯁꯇ꯭ꯔꯣꯕꯦꯔꯤ ꯖꯨꯖ ꯑꯩꯗꯤ ꯍꯣꯔꯦꯟ ꯆꯝꯐꯨꯠ ꯆꯝꯐꯨꯠ ꯑꯃ ꯇꯧꯔꯅꯤ ꯑꯗꯨꯒ ꯎꯁ꯭ꯋꯣꯏꯗꯣ ꯀꯥꯡꯁꯨ ꯇꯨ ꯑꯣꯏꯟ ꯇꯧꯔꯅꯤ ꯑꯧ ꯇꯥꯏꯌꯦ ꯀꯩ ꯍꯥꯏꯅꯣ
ꯑꯁ ꯑꯩꯗꯤ ꯏꯇꯣꯝꯗ ꯂꯩꯔꯗꯤ ꯑ ꯆꯠꯅꯤꯡꯕꯗꯣ ꯀꯌꯥꯝ ꯐꯥꯎꯗꯕ
ꯑꯗꯨꯅꯦ ꯏꯊꯟꯗ ꯆꯥꯕꯖꯦ ꯅꯨꯡꯉꯥꯏꯇ ꯅꯦ ꯑꯗꯨꯒꯤ ꯑꯩꯈꯣꯏ ꯑꯛ ꯑꯩꯈꯣꯏ ꯑꯍꯨꯝꯗꯨ ꯄꯨꯟ ꯄꯨꯟꯅ ꯆꯥꯃꯤꯟꯅꯩꯌꯦꯕ ꯑꯩ ꯁꯤꯔꯦꯗ
ꯀꯔꯤꯅꯣ
ꯅꯣꯛ ꯈꯨꯕꯒꯤꯒꯣ ꯑꯩꯗꯣ ꯅꯞ ꯇꯥꯔꯛꯄ ꯍꯥꯏꯇꯥꯔꯦ
ꯑ ꯑꯁ ꯂꯣꯛ ꯈꯨꯕꯁꯨ ꯑ ꯐꯪꯁꯟꯒꯨꯝꯕ ꯁ꯭ꯀꯨꯜꯒꯨꯝꯕ ꯆꯠꯂꯗꯤ ꯌꯥꯗꯕꯅꯦ
ꯑꯗꯨꯅꯦ ꯃꯤ ꯃꯃꯥꯡ ꯊꯣꯛꯑꯒ ꯍꯦꯟꯅ ꯈꯨꯕꯗꯣ ꯇꯧꯋꯦꯕ ꯑꯗꯨ
ꯈꯥꯡꯕꯁꯨ ꯌꯥꯗ ꯀꯟ ꯀꯟꯅ ꯈꯨꯕꯁꯨ ꯌꯥꯗ
ꯎꯝ ꯅꯪ ꯂꯩꯒꯨꯝꯕꯗꯤ ꯊꯥꯗ꯭ꯔꯣ
ꯑꯩ ꯂꯩ ꯑꯩ ꯑꯩꯗꯤ ꯊꯥꯗꯤ ꯏꯅꯥꯎꯅꯨꯄꯤ ꯅꯍꯥꯟ ꯃꯥꯒꯤ ꯀꯨꯜꯗꯒꯤ ꯒꯝꯂꯥ ꯑꯅꯤ ꯄꯨꯔꯛꯑꯦꯕ ꯑꯗꯨ ꯑꯗꯨ ꯑꯅꯤꯔ ꯑꯍꯨꯝꯂ ꯗꯤ ꯂꯩꯕꯅꯤ ꯑꯩꯗꯤ ꯊꯥꯗꯦꯗ ꯅꯪ
ꯍꯣꯏ ꯊꯥꯏꯌꯦ ꯌꯨꯝꯗ ꯊꯥꯏꯌꯦ ꯁꯤꯗꯗꯤ ꯊꯥꯗꯦ ꯂꯩ ꯐꯖ ꯐꯖꯕ ꯍꯣꯏ ꯄꯥꯝꯃꯦ ꯂꯩ ꯌꯦ ꯑꯁ ꯂꯣꯏꯅ ꯑꯎꯕ ꯈꯨꯗꯤꯡ
ꯅ ꯅꯣꯏꯒꯤ ꯂꯩꯁꯦ ꯐꯖꯩ ꯀꯥꯏꯗ ꯂꯧꯔꯤꯅꯣ ꯀꯥꯏꯅꯣ ꯃꯆꯥ ꯃꯆꯥ ꯑ ꯀꯩꯅꯣ ꯊꯡꯖꯤꯡ ꯃꯆꯨꯗ ꯃꯄꯥꯟ ꯁꯥꯠꯄꯗꯣ
ꯃꯃꯤꯡ ꯈꯪꯗꯦ ꯑꯩꯗꯤ ꯑꯗꯨꯗ ꯃꯥꯅ ꯑꯩꯁꯨ ꯄꯥꯝꯃꯤ ꯅꯪ ꯀꯥꯏꯗ ꯀ ꯀꯥꯏꯗ ꯂꯧꯕ꯭ꯔꯥ ꯑꯩꯒꯤꯁꯨ ꯄꯤ ꯑꯩꯒꯤꯁꯨ ꯂꯧꯕꯤꯌꯣ ꯀꯩ ꯃꯌꯥꯝ ꯍꯥꯏꯌꯦꯕ ꯃꯥꯗꯣ
ꯑꯥ
ꯃꯥꯗꯤ ꯁꯀꯨꯜꯗꯒꯤ ꯊ ꯂꯧꯔꯛꯄ
ꯄꯤꯈꯤꯕ꯭ꯔꯣ ꯂꯩꯗꯣ ꯄꯤꯈꯤꯕ꯭ꯔꯣ ꯅꯣꯏ ꯌꯨꯝꯕꯨꯗꯨꯗ
ꯍꯥꯥ
ꯂꯩꯗꯣ ꯄꯤꯈꯨ ꯄꯤꯈꯤꯕ꯭ꯔꯣ
ꯎꯝ ꯅ ꯃꯥꯅ ꯃꯥꯒꯤ ꯃꯆꯥꯅꯨꯄꯤ ꯑꯃꯗꯣ ꯑ ꯑꯍꯤꯡ ꯑꯃꯗ ꯑꯍꯤꯡꯅꯀꯣ ꯃꯥ ꯃꯥꯗꯤ ꯌꯨꯝ ꯄꯥꯟꯗ꯭ꯔꯕ ꯃꯩ ꯃꯄꯥꯝꯅ ꯍꯜꯂꯛꯄ ꯅꯠꯇꯦ ꯃꯄꯥ ꯃꯄꯥꯝꯗ ꯚꯤꯖꯤꯠ ꯇꯧꯕ ꯂꯥꯛꯄꯗꯣ ꯑꯗꯨꯗ ꯑꯁ ꯏꯃꯥꯒꯤ ꯂꯩꯁꯦ ꯐꯖꯩꯅꯦ ꯈꯣꯠꯂꯤꯅꯦ ꯃꯃꯥꯇ ꯃꯃꯥ ꯂꯩꯗ ꯃꯃꯥ ꯂꯩꯗꯕ ꯀꯥꯟꯗꯗꯀꯣ ꯃꯥꯅ ꯍꯥꯏꯕ ꯏꯃꯥꯒꯤ ꯂꯩꯁꯦ ꯑꯩꯉꯣꯟꯗ ꯑꯗꯨ ꯐꯖꯕ ꯂꯩꯗꯤ ꯂꯩꯔꯒ ꯍꯥꯏꯗꯣꯛꯇꯦꯅꯦ ꯈꯣꯠꯂꯤꯅꯦ ꯍꯥꯏꯔꯒ ꯑꯗꯨ ꯏꯅꯥꯎꯄꯤꯒꯤ ꯂꯩ ꯑꯣꯏꯔꯝꯕ